ꯑꯦ
ꯀꯔꯝ ꯀꯔꯝ ꯇꯧꯔꯤꯒꯦ ꯅꯪꯕꯣ ꯑꯁ꯫ ꯕꯦꯝꯃꯥ ꯁꯨꯝ ꯄꯨꯡꯂꯩ ꯃꯔꯩꯅꯤ ꯍꯥꯏꯕꯗꯨ ꯇꯥꯔꯦ ꯁꯥꯒꯠꯂꯛꯄꯁꯤꯗꯅꯦ ꯑꯉꯥꯡ ꯅꯨꯄꯤ ꯍꯩ ꯔꯥ ꯆꯥꯁꯤꯜꯂꯨꯕꯗꯒꯤ ꯃꯁꯥ ꯅꯥꯗꯅꯅꯦ ꯗꯣꯛꯇꯔꯗ ꯄꯨꯈꯠꯅꯗꯅ ꯇꯧꯋꯦ ꯑꯗꯨ ꯄꯩꯈꯥ ꯃꯌꯥꯁꯤꯗ ꯅꯥꯁꯤꯜꯂꯛꯇꯅꯅꯦ ꯕꯦꯔꯥ ꯌꯥꯝ ꯀꯥꯏꯗ ꯇꯧꯔꯤꯁꯦ ꯁꯦꯟ ꯊꯨꯝꯅꯒꯅꯦ ꯃꯔꯥꯡ ꯀꯥꯏꯗꯕ ꯄꯩꯁꯥꯅꯒ ꯌꯣꯝ ꯖꯣꯝ ꯊꯣꯛꯇꯕꯅꯦ ꯑꯉꯥꯡ ꯅꯨꯄꯤ ꯅꯥꯁꯤꯜꯂꯛꯄꯒꯤꯒ ꯄꯩꯁꯥ ꯌꯥꯝ ꯇꯤꯡꯉꯦ ꯍꯟꯗꯛꯇꯤ ꯑꯗꯨꯅ ꯋꯥꯏ ꯍꯩ ꯍꯩꯗꯤ
ꯍꯣꯏꯅꯦ ꯑꯁꯦꯡꯕꯒꯤꯁꯨ ꯁꯣꯝ ꯅꯥꯀꯟꯗꯁꯨꯅꯦ ꯃꯤ ꯌꯥꯝ ꯅꯥꯟꯅꯔꯦ ꯑꯩꯕꯨꯗꯤ ꯅꯥꯗꯦ ꯑꯗꯨ ꯑꯣꯏꯔꯁꯨꯅꯦꯅ ꯅꯛꯅꯕꯗ ꯃꯤ ꯌꯥꯝ ꯅꯥꯔꯦ
ꯑꯗꯨꯅꯦ ꯑꯗ ꯍꯤꯡꯕꯁꯤꯗ ꯑꯅꯥ ꯑꯌꯦꯛ ꯌꯥꯎꯁꯤꯜꯂꯛꯄ ꯍꯥꯏꯕꯁꯤ ꯌꯥꯝ ꯕꯦꯔꯥ ꯀꯥꯏꯌꯦꯕ ꯁꯦꯟ ꯊꯨꯝ ꯆꯠ ꯎꯠꯂꯤ ꯃꯇꯝ ꯃꯥꯡꯉꯤꯗꯣ ꯏꯁꯥꯗꯨ ꯁꯣꯛꯄ ꯑꯗꯨꯅ ꯑꯉꯥꯡꯅꯤꯅꯅꯦ ꯈꯔ ꯀꯨꯞꯅ ꯁꯦꯟꯅꯍꯧꯗꯕ ꯌꯥꯗꯦ ꯑꯗꯨ ꯀꯗꯥꯏꯗꯒꯤ ꯇꯧꯗꯅ ꯆꯥꯔꯤꯅꯣ ꯈꯪꯍꯧꯗ꯭ꯔꯦ ꯑꯩꯁꯨ ꯍꯟꯗꯛꯇꯤ ꯈꯔ ꯊꯕꯛꯁꯨ ꯆꯤꯟꯕꯗꯨꯒ
ꯑꯥ
ꯈꯔ ꯀꯥꯁꯦꯟꯅꯔꯨꯔꯦ ꯑꯗꯨꯅ ꯅꯥꯁꯤꯜꯂꯛꯇꯅ ꯅꯥꯇꯩ ꯆꯥꯗꯦꯕꯣ ꯄꯩꯁꯥꯁꯨ ꯈꯔ ꯄꯨꯁꯤꯜꯂꯦ ꯍꯟꯗꯛꯇꯤ
ꯃꯣꯏꯅꯦ ꯏꯆꯦ ꯄꯩꯁꯥ ꯑꯣꯟꯊꯣꯛꯆꯉꯝꯃꯅꯤꯗ
ꯆꯥꯡꯉꯦ ꯆꯥꯡꯉꯦ ꯑꯗꯨꯅ ꯍꯧꯖꯤꯛꯁꯨ ꯑꯃꯨꯛ ꯄꯔꯤꯈꯥ ꯃꯌꯥꯒꯤ ꯐꯤꯁ ꯊꯤꯌꯨ ꯈꯣꯠꯂꯨꯅ ꯑꯃꯨꯛ ꯇꯧꯔꯦ ꯚꯦꯟ ꯕꯔꯥ ꯍꯥꯏꯃꯦ ꯀꯔꯤ ꯑꯃꯃꯦ ꯑꯗꯨꯅ ꯀꯣꯛ ꯀꯥꯆꯤꯡꯒꯥꯎꯒꯤꯗ ꯑꯋꯣꯏꯕ ꯁꯟ ꯇꯧꯕꯒꯤꯁꯨ ꯐꯤꯁ ꯁ꯭ꯀꯨꯜꯒꯤ ꯚꯦꯟꯒꯤ ꯑꯗꯨꯅ ꯒ꯭ꯌꯥꯟ ꯇꯥꯗꯦꯗꯩꯗꯤ ꯇꯤꯐꯤꯟ ꯍꯥꯞꯄꯤꯁꯨ ꯑꯃꯨꯛ ꯇꯧꯔꯤꯕꯅꯤꯗꯣ
ꯃꯥꯅꯦ ꯏꯆꯦ ꯊꯥꯏꯅꯗꯤ ꯑꯩꯈꯣꯏ ꯑꯩꯈꯣꯏ ꯅꯣꯏꯅ ꯄꯨꯡꯇꯝ ꯇꯝꯃꯝꯃꯦ ꯑꯗꯣ ꯍꯧꯖꯤꯛꯀꯤ ꯑꯉꯥꯡꯈꯩꯗꯗꯤ ꯑꯩꯈꯣꯏꯅ ꯇꯧꯔꯛꯄꯗꯨꯗꯤ ꯍꯥꯏꯄ ꯌꯥꯗ꯭ꯔꯦꯗꯣ ꯃꯇꯝꯗꯤ ꯈꯦꯅꯔꯕꯅꯤ ꯅꯤꯅ
ꯕꯅꯤꯅ ꯑꯗꯨꯅ ꯈꯪꯗꯦꯗ ꯍꯥꯏꯗꯤ ꯑꯗꯨ ꯌꯥꯎꯗꯕꯁꯨ ꯑꯃꯨꯛ ꯌꯥꯗꯦꯗꯣ ꯑꯩꯅ ꯇꯧꯔꯛꯇꯦꯅ ꯑ ꯈꯪꯗꯦ ꯏꯆꯥꯁꯤꯡꯁꯦ ꯃꯤ ꯑꯣꯏꯅꯕꯁꯨ ꯁꯦꯝꯅꯤꯡꯉꯤ ꯑꯗꯨꯅ ꯊꯕꯛꯁꯨꯨ ꯅꯠꯇ꯭ꯔꯕꯅꯤꯅꯅꯦ ꯗꯨꯀꯥꯟꯗꯨꯃ ꯇꯦꯛ ꯇꯦꯛ ꯇꯧꯔꯒ ꯇꯧꯕꯗꯨꯁꯨ ꯗꯨꯀꯥꯟꯗꯨꯁꯨ ꯅꯥꯁꯤꯜꯂꯛꯑꯕꯅꯤꯅ ꯍꯥꯡꯗ꯭ꯔꯦ ꯑꯗꯨꯅ ꯑꯁ ꯈꯪꯗꯦꯕꯣ ꯇꯧꯔꯤꯁꯦ
ꯏꯦ ꯗꯨꯀꯥꯟꯗꯤ ꯄꯣꯠꯁꯤꯠ ꯀꯃꯥꯏꯅ ꯇꯧꯏꯤ ꯍꯥꯡꯉꯗꯤ
ꯑꯣ ꯊꯥꯏꯅꯗꯤ ꯌꯥꯝꯅ ꯅꯨꯡꯉꯥꯏꯔꯝꯃꯦ ꯑꯗꯣ ꯍꯧꯖꯤꯛꯇꯤ ꯂꯩꯕꯥꯛꯀꯤ ꯏꯔꯥꯡꯅꯦ ꯀꯔꯤꯅꯦ ꯄꯣꯠꯁꯤꯠꯁꯦ ꯊꯥꯏꯅꯒ ꯍꯥꯏꯔꯨꯔꯗꯤ ꯈꯔꯗꯤ ꯍꯟꯊꯩꯌꯦ ꯑꯗꯨꯒ ꯈꯪꯗꯦ ꯑꯗꯨꯝ ꯈꯔ ꯈꯔꯗꯤ ꯂꯦꯝꯃꯦ ꯍꯥꯏꯕꯕꯨ ꯊꯥꯏꯅꯗꯤ ꯌꯥꯝ ꯆꯥꯎꯅ ꯆꯥꯎꯅ ꯄꯩꯁꯥꯁꯦ ꯂꯦꯝꯕ ꯈꯣꯠꯄ ꯇꯧꯕꯗꯣ ꯇꯧꯗ꯭ꯔꯦ ꯑꯗꯨꯃꯛꯇꯤ ꯑꯗꯨ ꯇꯧꯔꯤꯁꯦ ꯈꯪꯗꯦ ꯃꯔꯨꯞ ꯃꯄꯥꯡꯁꯤꯡꯁꯤꯁꯨ ꯌꯥꯎꯁꯤꯜꯂꯨꯔꯕꯅꯤꯅ ꯍꯨꯟꯗꯕ ꯌꯥꯗꯦꯗꯣ ꯑꯉꯥꯡ ꯅꯨꯄꯤꯒꯤꯁꯨ ꯑꯗꯨ ꯄꯩꯁꯥ ꯅꯨꯡꯁꯥꯁꯦ ꯈꯔ ꯇꯨꯡꯁꯤꯜꯍꯧꯗ꯭ꯔꯒꯗꯤ ꯍꯌꯦꯡꯋꯥꯏꯒꯤꯁꯨ ꯑꯃꯨꯛ ꯈꯟꯗꯕ ꯌꯥꯗꯦꯗꯣ
ꯃꯥꯅꯤꯡꯉꯦ
ꯑꯗꯨ ꯑ ꯇꯧꯔꯤꯁꯦ ꯌꯥꯝꯅ
ꯑꯗꯒꯤꯅꯦ ꯏꯆꯦ ꯊꯕꯛ ꯇꯧꯍꯧꯗꯕ ꯑꯩꯈꯣꯏꯗꯤ ꯄꯩꯁꯥ ꯄꯨ ꯀꯦꯖꯤꯁꯨꯅꯦ ꯄꯥꯛ ꯄꯥꯛꯅ ꯄꯤꯅꯤꯡꯗꯦꯗꯣ ꯃꯤꯅ
ꯄꯤꯅꯤꯡꯗꯦ ꯄꯤꯅꯤꯡꯗꯦ ꯍꯥꯏꯗꯤ ꯑꯩꯈꯣꯏꯅ ꯍꯥꯠꯇꯨꯕ ꯑꯗꯨꯝꯅ ꯈꯜꯂꯦꯕ
ꯍ
ꯑꯗꯨꯅ ꯇꯣꯂꯣꯞꯇꯨꯃ ꯂꯥꯛꯑꯗꯤ ꯊꯕꯛ ꯇꯧꯔꯝꯃꯗꯤ ꯑꯦ ꯁꯤ ꯂꯥꯛꯑꯒ ꯄꯤꯒꯦ ꯍꯥꯏꯕꯗꯣ ꯈꯔ ꯊꯥꯖꯩꯗꯣ ꯑꯗꯣ ꯍꯧꯖꯤꯛꯇꯤ ꯑꯗꯨꯁꯨ ꯑꯣꯏꯗ꯭ꯔꯦ ꯑꯩꯈꯣꯏ ꯁꯤꯗꯤ ꯑꯗꯨꯅ ꯌꯥꯅ ꯌꯥꯅꯕ ꯍꯣꯠꯅꯕꯗꯅꯦ ꯋꯥꯈ꯭ꯔꯦ ꯑꯣ ꯅꯪꯗꯤ ꯑꯉꯥꯡ ꯀ꯭ꯂꯥꯁ ꯀꯌꯥ ꯀꯌꯥ ꯀꯥꯔꯕ ꯀꯃꯥꯏꯅ ꯇꯧꯔꯕ
ꯏꯆꯦ ꯄꯤꯛꯏꯗ ꯀ꯭ꯂꯥꯁ ꯑꯃꯅ ꯇꯨ ꯀꯥꯗ ꯉꯥꯏꯔꯤ ꯑꯃꯅ ꯍꯟꯇꯛꯇꯒꯤ ꯅꯁꯔꯤ ꯊꯥꯕ ꯍꯧꯔꯦ
ꯎ ꯑ ꯐꯩꯌꯦ ꯐꯩꯌꯦ
ꯆꯞ ꯃꯥꯟꯅꯩ ꯑꯩꯈꯣꯏꯁꯨꯅꯦ ꯏꯆꯦꯅ ꯍꯥꯏ ꯑꯗꯨꯃꯥꯏꯅ ꯅꯣꯡꯃꯒꯤ ꯆꯥꯛ ꯇꯤꯐꯤꯟ ꯄꯨꯅꯕ ꯑꯃꯨꯛ ꯀꯣꯟꯟꯅ ꯆꯠꯂꯝꯗꯥꯏꯒꯤ ꯂꯣꯏꯁꯤꯟꯅꯕ ꯚꯦꯟꯒꯤ ꯇꯧꯅꯕ ꯍꯣꯠꯅ ꯃꯍ ꯃ ꯑꯗꯨꯅꯤ ꯑꯉꯥꯡꯈꯩꯗꯨꯁꯨ ꯃꯣꯏꯅ ꯊꯥꯕꯗꯁꯨ ꯇꯧꯗꯕ ꯌꯥꯗꯦ ꯑꯗꯣ ꯏꯆꯦ
ꯌꯥꯗꯦ ꯌꯥꯗꯦ ꯑꯗꯣ ꯈꯤꯇꯪ ꯃꯣꯏ ꯃꯅꯤꯡ ꯊꯨꯡꯍꯧꯗ꯭ꯔꯦ ꯅꯤꯡꯉꯥꯏ ꯇꯧꯋꯤꯗꯣ
ꯃꯥꯅꯦ ꯑꯗꯒꯤ ꯃꯃꯥꯟꯒꯃꯥꯟꯅꯕꯒ ꯆꯠꯃꯤꯟꯅꯕꯗꯁꯨ ꯑꯩꯈꯣꯏꯁꯨ ꯍꯦꯛ ꯇꯧꯗꯕꯗꯨꯁꯨ ꯅꯨꯡꯉꯥꯏꯇꯦ ꯑꯗꯣ ꯏꯆꯥ ꯀꯧꯕꯅꯤꯅ ꯑꯩꯒꯤꯅꯕꯨ ꯈꯔ ꯐꯔꯤ ꯏꯆꯦꯒꯤꯗꯤ ꯑꯉꯥꯡꯅ ꯆꯥꯎꯔꯝꯃꯅꯤꯗꯣ
ꯑꯁ ꯆꯥꯎꯔꯦ ꯑꯗꯨꯅ ꯈꯔ ꯆꯥꯎꯕꯗꯨꯃꯗꯤ ꯒ꯭ꯌꯥꯟ ꯇꯥꯔꯕꯅꯤꯅ ꯐꯔꯦ ꯄꯤꯛꯏꯕ ꯁꯤꯃꯗꯤꯅꯦ ꯑꯁ ꯉꯥꯡꯅ ꯁꯥꯟꯅꯕꯁꯤꯁꯨꯅꯦ ꯌꯥꯏꯃꯅꯒ ꯑꯣꯏꯔꯦ ꯁꯥꯊꯤꯕꯅ ꯃꯥꯅꯅꯦ ꯅꯤꯡꯈꯤꯕꯁꯤ ꯊꯕꯠ ꯊꯕꯠ ꯇꯠꯇꯅ ꯅꯤꯡꯉꯥꯏꯁꯤ ꯀꯟꯕꯁꯤꯅ ꯑꯗꯨꯅ ꯁ꯭ꯀꯨꯜꯗꯒꯤꯁꯨꯅꯦ ꯀꯝꯄ꯭ꯂꯦꯟꯁꯤ ꯂꯥꯞꯄꯅ ꯑꯣꯖꯥꯅ ꯑꯗꯨꯅꯅꯦ ꯑꯩ ꯀꯔꯝꯥꯏꯅ ꯁꯦꯟꯅꯗꯕꯅꯣ ꯈꯪꯗ꯭ꯔꯦ ꯊꯦꯝꯅꯧꯗꯅꯅꯦ ꯇꯧꯔꯒ ꯍꯦꯛ ꯇꯧꯋꯦ ꯈꯤꯇꯪ ꯍꯦꯛ ꯁꯥꯎꯅ ꯇꯧꯔꯨꯔꯕ ꯃꯥꯅ ꯍꯦꯟꯒꯠꯂꯛꯑꯅꯤ ꯑꯗꯨꯅ ꯑꯁ ꯋꯥꯏ ꯋꯥꯏ ꯋꯥꯏ ꯑꯉꯥꯡ ꯅꯨꯄꯤ ꯁꯦꯟꯅꯕꯁꯤꯁꯨꯅꯦ ꯑꯗꯨꯅ ꯂꯝ ꯍꯦꯟꯗ ꯅꯠꯇꯦ ꯀꯔꯝꯩ ꯁꯔꯛꯇꯒꯤ ꯆꯥꯁꯤꯜꯂꯨꯏꯅꯣ ꯈꯪꯗꯦ ꯍꯩꯗꯨꯗꯨ ꯅꯥꯗꯅ ꯑꯃꯨꯛ ꯄꯨꯈꯠꯂꯤꯁꯤꯅꯤ
ꯃꯥꯅꯤꯅꯦ ꯏꯟꯈꯠꯂꯛꯄ ꯃꯇꯝꯒ ꯑꯣꯏꯔꯦ ꯑꯉꯥꯡꯅꯤꯅꯤ ꯃꯣꯏꯅ ꯍꯦꯛ ꯇꯧ ꯍꯛꯇꯍꯧꯗꯕꯗ ꯏꯁꯧ ꯂꯥꯡꯕꯒ ꯑꯗꯨ ꯇꯧꯕꯒ
ꯎꯝ
ꯍꯧꯖꯤꯛꯀꯤ ꯃꯇꯝꯒꯤ ꯑꯉꯥꯡꯈꯩꯁꯤꯅꯁꯨ ꯈꯔꯗꯤ ꯍꯦꯜꯂꯦ ꯇꯧꯔꯤꯁꯦ
ꯍꯦꯂꯦ ꯍꯦꯂꯦ
ꯑꯩꯈꯣꯏꯅꯁꯨ ꯍꯥꯏ ꯌꯥꯝ ꯄꯣꯟꯇꯦ ꯅꯣꯏ ꯅꯣꯏꯒꯤ ꯃꯇꯝ ꯑꯗꯨꯒ ꯃꯥꯟꯅꯗꯦ ꯍꯥꯏꯅ ꯊꯔꯛꯇꯣꯏꯅꯤ ꯑꯉꯥꯡꯁꯤꯡꯁꯦ
ꯗꯃꯣꯏꯒꯤꯗꯤ ꯑꯗꯨ ꯄꯩꯈꯥꯒꯤ ꯁ꯭ꯀꯨꯜ ꯆꯠꯍꯧꯗꯕꯒꯤ ꯇꯧꯕ ꯃꯌꯥꯝꯗꯣ ꯑꯗꯨ ꯐꯨꯀꯠꯅꯕ ꯍꯣꯠꯅꯕꯗꯁꯨ ꯇꯨꯏꯁꯟꯒꯤ ꯑꯣꯖꯥꯅꯁꯨ
ꯃꯥꯅꯤꯅꯦ ꯏꯆꯦ ꯍꯣꯏꯅꯖꯨ ꯈꯔ ꯃꯇꯦꯡ ꯄꯥꯡꯕꯤ꯫ ꯗ꯭ꯔꯗꯤ ꯅꯠꯇ꯭ꯔꯥ꯫ ꯑꯣꯖꯥꯗ ꯉꯥꯛꯇ ꯇꯨꯏꯁꯟꯒꯤ ꯑꯣꯖꯥꯗ ꯉꯥꯛꯇ ꯇꯧꯕꯁꯨ ꯁꯨ ꯌꯥꯔꯣꯏ ꯑꯉꯥꯡꯖꯤꯗꯤ ꯑꯩꯈꯣꯏꯅꯁꯨ ꯈꯔ ꯃꯠ ꯃꯇꯦꯡ ꯄꯥꯡꯕꯤꯗ꯭ꯔꯗꯤ꯫ ꯗꯤ ꯃꯣꯏꯅꯁꯨ ꯇꯥꯛꯏꯕ ꯁꯥꯎꯅꯤꯡꯕꯗꯣ ꯐꯥꯎꯗ꯭ꯣꯏꯅꯤ꯫ ꯃꯃꯥꯁꯤꯅ ꯀꯔꯤ ꯇꯧ ꯂꯩꯕꯒꯦꯅ ꯈꯟꯗꯣꯏꯅꯤ꯫
ꯇꯦꯅ ꯑꯗꯨꯅꯤ ꯄꯩꯁꯥ ꯇꯥꯟꯅꯕꯗ ꯍꯣꯠꯅꯩꯌꯦꯅ꯫ ꯑꯗꯨꯅ ꯑꯁ ꯈꯪꯗꯦꯗ ꯇꯧꯔꯤꯖꯦ꯫
ꯑꯗꯨꯅꯦ ꯑꯉꯥꯡ ꯁꯦꯝꯕꯁꯦ ꯌꯥꯝ ꯂꯨꯒꯔꯦ ꯍꯧꯖꯤꯛ
ꯂꯨꯒꯔꯦ ꯎꯝ꯫ ꯑꯗꯨꯅ ꯃꯄꯥꯗꯤ ꯃꯄꯥꯅꯤꯗꯣ ꯄꯩꯁꯥ ꯇꯥꯟꯕ ꯆꯠꯂꯤꯅꯤ꯫ ꯃꯃꯥꯅ ꯁꯦꯟꯅꯒꯗꯕꯅꯤ ꯇꯧꯔꯅꯤ꯫ ꯑꯗꯨꯅ ꯁꯣꯏꯔꯛꯑꯦ꯫ ꯃꯃꯥꯗ ꯑꯗꯒꯤꯗꯤ ꯐꯔꯦ ꯃꯃꯥꯗ ꯃꯃꯥꯗ ꯄꯨꯂꯞ ꯇꯥꯏꯅꯩꯗꯣ꯫
ꯃꯥꯅꯦ꯫
ꯃꯄꯥꯒꯤꯗꯤ ꯄꯨꯁꯤꯜꯂꯛꯏ ꯋꯥꯠꯍꯟꯗꯦ꯫ ꯁꯤꯅꯤ꯫
ꯇꯁꯦꯡꯅꯈꯤꯗꯤ ꯃꯄꯥꯁꯨ ꯊꯕꯛ ꯆꯠꯂꯨꯔꯁꯨ ꯃꯇꯦꯡ ꯈꯔ ꯈꯔꯗꯤ ꯄꯥꯡꯖꯤꯟꯕꯗꯤ ꯐꯔꯕꯅꯤ꯫
ꯐꯔꯕꯅꯤ ꯍꯧꯖꯤꯛꯀꯤ ꯃꯇꯝꯖꯤꯗ꯫ ꯀꯣ ꯅꯨꯄꯤ ꯉꯥꯛꯇ ꯏꯟꯊꯣꯛꯄ ꯊꯥꯏꯅꯒꯤ ꯑꯗꯨꯒꯤ ꯆꯠꯅꯕꯤꯗꯣ ꯑꯗꯨ ꯌꯥꯗ꯭ꯔꯕꯅꯤ꯫ ꯑꯗꯨ ꯈꯔꯕꯨꯗꯤ ꯑ ꯁꯦꯟꯅꯩ ꯍꯥꯏꯕꯕꯨ ꯃ ꯄꯥꯁꯤꯡꯁꯤꯁꯨꯅꯦ ꯈꯪꯗꯦꯗ ꯇꯧꯔꯤꯖꯦ ꯊꯕꯛ ꯆꯠꯂꯨꯔ ꯅꯤ ꯋꯥꯔꯕꯅꯤꯅ ꯃꯣꯏꯁꯨ ꯌꯦꯡꯖꯤꯟꯕ ꯉꯝꯗꯦꯗꯣ꯫
ꯍꯣꯏ꯫ ꯃꯁꯥꯗꯁꯨ ꯈꯔ ꯀꯣꯝꯊꯣꯛꯆꯅꯤꯡꯕ ꯍꯥꯏ ꯇꯥꯔꯦ꯫
ꯑꯗꯨꯅ ꯊꯥꯏꯅꯗꯤ ꯑꯦꯛꯖꯥꯝꯁꯤꯁꯨ ꯌꯥꯝꯅ ꯇꯣꯏꯅ ꯀꯩꯁꯨ ꯇꯧꯔꯝꯗꯦꯗꯣ ꯍꯧꯖꯤꯛꯇꯤ ꯀꯔꯤꯅꯣ ꯑꯁ ꯌꯥꯝ ꯑꯦꯛꯖꯥꯝꯁꯤ ꯌꯥꯝ ꯀꯨꯡꯅ ꯀꯨꯡꯅ ꯇꯧꯁꯤꯜꯂꯛꯑꯦ ꯑꯉꯥꯡꯁꯤꯡꯁꯤꯗ ꯇꯝꯃꯤꯕ ꯁꯕꯖꯦꯛꯁꯤꯒ ꯑꯗꯒꯤ ꯑꯗꯒꯤꯗꯤ ꯌꯥꯝ ꯀ꯭ꯂꯥꯁꯁꯤꯒ ꯏꯆꯥꯟ ꯆꯥꯟꯅꯗꯕꯗꯣ ꯑꯗꯨꯃꯥꯏꯅ ꯇꯧꯋꯦ ꯑꯗꯨꯅ ꯈꯪꯗꯦ ꯇꯧꯔꯤꯁꯦ ꯂꯥꯏꯔꯤꯛ ꯂꯥꯏꯁꯨ ꯇꯝꯕꯒꯤ ꯃꯑꯣꯡꯁꯦ ꯑꯣꯅ ꯍꯦ ꯀ ꯂꯩ
ꯍꯧꯖꯤꯛꯇꯤ ꯑꯃꯨꯛ ꯂꯥꯏꯔꯤꯛ ꯇꯝꯕꯁꯤꯁꯨ ꯑꯗꯨ ꯃꯣꯏꯅ ꯁꯕꯖꯦꯛ ꯀꯥꯁꯤꯅ ꯃꯈꯜ ꯃꯈꯜ ꯄꯨꯡꯍꯥꯞ
ꯍꯥꯞꯄꯦ ꯍꯥꯞꯄꯦ ꯑꯉꯥꯡꯁꯤꯡꯁꯦ ꯎꯝ
ꯌꯥꯔꯣꯏꯅ ꯑꯈꯪꯕ ꯑꯉꯥꯡꯗꯗꯤ ꯐꯕ ꯏꯆꯦ ꯈꯪꯅ ꯆꯠꯈꯤꯕ ꯃꯤꯗꯗꯤ ꯀꯩꯁꯨ ꯀꯥꯏꯗꯕ ꯈꯪꯍꯧꯗꯕꯗꯅ ꯑꯗꯨꯝ ꯁꯣꯠꯊꯅ ꯂꯩꯍꯧꯗꯦ
ꯍꯧꯕ ꯑꯗꯨꯅꯦ ꯑꯍꯩꯕ ꯈ ꯈꯤꯇꯪ ꯌꯦꯡꯉꯒ ꯇꯥꯛꯄꯁꯨ ꯌꯥꯕ ꯅꯠꯇꯦꯗꯣ ꯃꯣꯏꯁꯨ ꯑꯗꯨꯅ ꯑꯣꯖꯥꯁꯤꯡꯁꯨ ꯋꯥꯏꯑꯗꯤ ꯍꯥꯏꯕ ꯑꯗꯨꯒ ꯃꯣꯏ ꯈꯪꯗꯦ ꯂꯥꯏꯔꯤꯛ ꯇꯝꯕꯒꯤ ꯃꯑꯣꯡꯁꯦ ꯑꯗꯨꯒ ꯌꯥꯝꯅ ꯍꯦꯟꯅ ꯑꯩꯈꯣꯏꯅ ꯀꯝꯄ꯭ꯂꯦꯟ ꯇꯧꯁꯤꯜꯂꯨꯕꯁꯨ ꯌꯥꯕ ꯅꯠꯇꯦ ꯆꯠꯇꯦꯗꯣ ꯑꯗꯨꯅ ꯑꯉꯥꯡ ꯃꯆꯥꯁꯤꯡꯁꯤꯗꯅꯦ ꯑꯃꯨꯛ ꯅꯣꯡꯃ ꯄꯥꯟꯕꯗ ꯑꯃꯨꯛ ꯈꯨꯗꯩ ꯁꯦꯠꯄꯤ ꯐꯅꯦꯛ ꯁꯦꯠꯄꯤꯅ ꯑꯃꯨꯛꯁꯨ ꯇꯧꯔꯦ
ꯃꯥꯅꯤ ꯄꯨꯕ ꯊꯥꯡꯕ ꯉꯝꯗꯈꯩ
ꯎꯔ ꯍꯥꯡꯉꯝꯂꯦ ꯑꯗꯨꯅꯤ ꯑꯉꯥꯡ ꯃꯆꯥ ꯃꯆꯥ ꯑꯄꯤꯛ ꯑꯄꯤꯛ ꯄꯁꯤꯡꯁꯤꯗ ꯍꯟꯅꯒ ꯁꯥꯒꯠꯂꯛꯄꯅꯤꯅꯅꯦ ꯃꯇꯧꯁꯤꯡꯁꯦ ꯌꯦꯡꯕ ꯉꯝꯗꯦ ꯑꯉꯥꯡꯁꯤꯡꯁꯦ
ꯅꯨꯡꯁꯤꯕ ꯑꯃꯕꯨ ꯌꯥꯎꯔꯤꯗ ꯑꯩꯗꯤ
ꯑꯥ ꯍꯣꯏ ꯍꯣꯏ
ꯑꯗꯣ ꯃꯣꯏꯒꯤ ꯆꯠꯅꯕꯤ ꯇꯝꯕꯁꯤꯁꯨ ꯈꯔꯗꯤ ꯀꯥꯟꯅꯩ
ꯍꯈꯣꯏ ꯐꯩ ꯀꯥꯟꯅꯩ ꯎꯝ ꯎꯝ ꯎꯝ ꯑꯩꯈꯣꯏꯒꯤ ꯅꯥꯠꯀꯤ ꯆꯠꯅꯕꯤꯁꯦ ꯍꯥꯏꯗꯤ ꯁꯂꯥꯏꯒꯤ ꯁꯤꯒꯤ ꯃꯆꯨ ꯁꯦꯠꯂꯤ ꯁꯤ ꯇꯧꯏꯤ ꯍꯥꯏꯕꯗꯣ ꯀꯣ ꯑꯗꯨꯗꯨꯒ ꯑꯗꯨꯒꯤ ꯅꯨꯃꯤꯠ ꯑꯗꯨꯃꯗꯤ ꯃꯣꯏ ꯂꯥꯏꯔꯤꯛꯁꯨ ꯌꯥꯝꯅ ꯇꯥꯛꯇꯕꯤꯗ ꯑꯗꯨꯝ ꯋꯥꯔꯤ ꯂꯤꯕ ꯈꯣꯠꯄ ꯑꯗꯨꯃꯥꯏꯅ ꯈꯔꯗꯤ ꯑꯗꯨꯝ ꯇꯧꯕꯤꯕ ꯆꯥꯅꯤ ꯑꯉꯥꯡꯁꯤꯡꯁꯦ
ꯑꯥ ꯑꯉꯥꯡꯈꯩꯁꯨ ꯁ꯭ꯀꯨꯜꯗꯣ ꯈꯔ ꯂꯥꯛꯅꯤꯡꯅꯕꯅꯤꯅꯦ
ꯎꯝ ꯎ ꯈꯔ ꯈꯔ ꯆꯥꯎꯕ ꯎꯝ ꯅꯨꯄꯤ ꯃꯆꯥꯗꯗꯤ ꯐꯩ ꯑꯗꯣ ꯑꯄꯤꯛꯄꯁꯤꯡꯁꯤꯗ ꯑꯗꯨꯅꯦ ꯐꯅꯦꯛꯇꯨ ꯁꯦꯠꯄ ꯍꯩꯖꯗꯗꯅ ꯃꯣꯏꯅ ꯇꯧꯕ ꯃꯇꯧꯗꯣ ꯑꯃꯨꯁꯟ ꯁꯤ ꯑꯣ ꯑꯩꯁꯨꯅꯦ ꯃꯣꯏ ꯑꯃꯨꯛ ꯁ꯭ꯀꯨꯜ ꯍꯜꯂꯛꯄꯒꯤ ꯃꯇꯝ ꯌꯧꯔꯛꯑꯦ ꯑꯗꯨꯅꯅꯦ ꯀꯩꯅꯣꯝꯇ ꯇꯧꯔꯒ ꯊꯣꯛꯑꯒꯅꯦ ꯑꯗ ꯌꯦꯡꯕꯤꯔꯨꯈꯤꯒꯦ ꯑꯥ ꯑꯥ ꯊꯝꯃꯦ ꯊꯝꯃꯦ ꯎꯝ